ꯍꯂꯣ
ꯇꯥꯏ ꯇꯥꯏ
ꯑꯣꯝ ꯑꯩ ꯃꯤ ꯈꯔꯗꯤ ꯇꯥꯗꯕꯩ ꯑꯩꯗꯤ ꯄꯥꯈꯠꯄꯅꯤꯀꯣ ꯀꯥꯏꯅꯁꯦꯁ
ꯍꯜꯂꯣ ꯍꯜꯂꯣ ꯍꯥꯏꯔꯒ ꯇꯥꯗꯕꯒꯤ ꯑꯦ ꯁꯨꯕꯥꯕꯁꯤ ꯌꯥꯈꯔ ꯌꯥꯎꯈ꯭ꯔꯕꯅꯤꯅꯦ ꯑꯩꯁꯦ
ꯇꯥꯥꯏꯗ ꯍꯗꯤ
ꯎꯝ ꯑꯥ ꯐꯩ ꯐꯩꯤꯗꯤ
ꯅꯪ ꯇꯝꯄꯥꯛꯇ ꯑꯗꯨꯝ ꯂꯩꯔꯛꯄ꯭ꯔꯣ
ꯍꯣꯏ
ꯑꯗꯨꯅꯅꯦ ꯅꯪꯒꯤ ꯃꯩꯇꯩ ꯂꯣꯟꯁꯦ ꯑꯗꯨꯝ ꯁꯦꯡꯉꯦꯕ
ꯑꯁ ꯃꯤ ꯅꯀꯣ ꯍꯥꯏꯒꯤꯁꯦ ꯈꯣꯏꯑꯦ ꯈꯣꯏꯌꯦꯗꯤ ꯍꯥꯏꯕꯅꯦ ꯃꯤꯅꯗꯤ ꯑꯃꯨꯛ
ꯍꯣꯏ ꯑꯗꯨꯗ ꯑꯗꯨꯝ ꯃꯔꯛ ꯃꯔꯛꯇꯗꯤ ꯄꯥꯡꯒꯜꯒꯤ ꯑꯗꯨꯝ ꯂꯣꯜꯂꯦ
ꯑ ꯐꯪꯒꯥꯒꯦꯦ ꯄꯨ ꯂꯣꯂꯦ ꯖꯅꯤ ꯑꯪꯀꯒꯤꯇ ꯂꯣ ꯂꯩꯦꯅꯤ ꯑ
ꯍꯩꯔꯠ ꯔꯃꯤꯂ
ꯄꯥꯡꯒꯜ ꯃꯔꯛꯇ ꯆꯥꯎꯔꯛꯄꯩꯅꯦ ꯍꯥꯏꯔꯒ ꯂꯣꯏ ꯍꯦꯛꯇ ꯂꯣꯏꯁꯤ ꯑꯗꯃ ꯈꯔꯂꯒꯦ ꯀꯥꯏ ꯅ ꯎꯝ ꯍꯦꯛ ꯅꯣꯛꯅꯤꯡꯉꯦ ꯑꯩꯗ ꯇꯨꯝꯃꯝꯗꯥꯏꯗ ꯃꯪ ꯐꯥꯗꯧꯔꯦ ꯉꯁꯤꯁꯦ ꯑꯩ
ꯑꯩꯗꯤ ꯉꯥꯡꯕꯩ ꯍꯩꯇꯕꯅꯦ
ꯑ ꯅꯪꯁꯨ ꯑꯗꯨꯝ ꯐꯖꯅ ꯁꯦꯡꯉꯦ ꯑꯗꯨ ꯃꯤꯅ ꯍꯥꯏꯕ ꯃꯣꯏꯅ ꯍꯥꯏꯕꯀꯣ ꯈ‌ꯣꯏꯔꯁꯨ ꯑꯗꯨꯝ ꯈꯣꯏꯔꯁꯨ ꯀ ꯍꯥꯏꯁꯔ ꯁꯦꯝꯖꯤꯟꯅꯔꯛ ꯑ ꯁꯦꯝꯖꯤꯟ ꯅꯠꯇ꯭ꯔꯒ ꯀꯦꯠꯁꯟꯅꯔ ꯀꯦꯠꯁꯟꯅꯔꯒ ꯉꯥꯡꯗ꯭ꯔꯗꯤ ꯑꯗꯨꯝ ꯇꯥꯕ ꯅꯨꯡꯉꯥꯏꯌꯦ ꯍꯥꯏꯕꯅꯦꯕ ꯃꯤ ꯁꯤꯡꯗ
ꯆꯥ ꯑꯆꯥ
ꯑꯁ ꯈꯪꯈ꯭ꯔꯦꯗ ꯑꯩ ꯑꯩꯕꯨꯗꯤ ꯀꯦꯁꯟꯅꯩ ꯍꯥꯏ ꯃꯤꯅ
ꯐꯖ ꯉꯥꯡꯉꯤꯔ ꯀꯩꯅ‌ꯣ
ꯅꯠꯇꯦ ꯑꯩꯅ ꯑꯩꯒꯤ ꯈꯨꯡꯒꯥꯡꯁꯤꯦ ꯃꯤꯅ ꯀꯦꯠꯁꯟꯅꯕ ꯃꯥꯜꯜꯂꯤ ꯀꯦꯠꯁꯟꯅꯔꯒ ꯌꯥꯝ ꯁꯦꯝꯃꯒ ꯉꯥꯡ ꯍ ꯑꯗꯨꯝ ꯍꯥꯏ ꯑꯗꯨ
ꯑꯁ ꯑꯁ ꯁꯦꯝꯕꯨ ꯁꯦꯝꯦꯝꯕ ꯂꯩꯗ ꯍꯥꯏꯗꯤ ꯋꯥ ꯉꯥꯡꯊꯣꯛꯇ꯭ꯔꯤꯉꯩꯗ ꯐꯖꯅ ꯀꯦꯔꯒ ꯀꯩꯅꯣ ꯇꯧꯕ꯭ꯔꯕ ꯅꯨꯄꯤꯁꯤꯡꯅ ꯃꯦꯀꯞ ꯇꯧꯔꯒ ꯊꯣꯛꯄꯗꯧꯅ
ꯑꯣ ꯇꯔ ꯊꯒ ꯊꯥꯗ ꯑꯦꯁ
ꯅꯆꯦꯗꯨ ꯁꯤꯗ ꯂꯩꯔꯝꯃꯦꯕ
ꯍꯣꯏ ꯏꯆꯦꯗ‌ꯣ ꯀꯩꯅꯣꯗ ꯅꯠꯇꯦ ꯃꯥꯗꯣ ꯍꯥꯟꯅ ꯍꯥꯏꯗ꯭ꯔꯕ ꯇꯔ ꯂꯩꯔꯝꯕꯅꯦ ꯑꯗꯨꯒ ꯆꯦꯟꯅꯥꯏꯗ ꯉꯥꯏꯍꯥꯛ ꯆꯦꯟꯅꯥꯏꯗ ꯂꯩꯕꯗꯤ ꯀꯩꯅꯣꯗꯅꯦꯗ ꯌꯥꯝ ꯀꯨꯏꯅꯁꯨ ꯂꯩꯕ ꯅꯠꯇꯤ ꯉꯍꯥꯛ ꯂꯩꯔꯒ ꯑꯃꯨꯛ ꯇꯥꯃꯤꯜ ꯅꯥꯗꯨꯗꯔ ꯆꯠꯈꯤꯕꯅꯤ
ꯆ‌ꯦꯟꯅꯥꯏꯁꯦ ꯇꯥꯃꯤꯜ ꯅꯥꯗꯨꯅꯤꯅꯦꯍꯦ
ꯑꯥ
ꯀꯔꯤꯅ‌ꯣ
ꯑ ꯍꯥ ꯍꯥ ꯎꯝ
ꯅꯨꯡꯉꯥꯏꯗꯧꯔꯤ ꯅꯨꯡꯉꯥꯏꯗꯧꯔꯤ
ꯋꯥ ꯍꯥ ꯍꯥ ꯃꯥ ꯈꯨꯔꯥꯏ ꯍꯥꯏꯅꯤꯅꯤꯀꯣ ꯅꯍꯥꯟꯗꯣ ꯃꯥꯅ ꯆ‌ꯦꯟꯅꯥꯏ ꯂꯩ ꯍꯥꯏꯔꯒ ꯑꯃꯨꯛ ꯇꯃꯤꯜ ꯅꯥꯗꯨꯗ ꯂꯩ ꯍꯥꯏꯔꯛꯄꯒꯤꯅꯦ ꯎꯝ ꯅꯨꯡꯉꯥꯏꯗꯧꯔꯤ ꯅꯪ ꯍꯥꯏ ꯑꯗꯨꯃꯥꯏꯅ ꯃꯤꯅ ꯇꯥꯕ ꯈꯣꯏꯅꯁꯨ ꯑꯗꯨꯝ ꯅꯣꯛꯑ ꯂꯩꯔꯁꯅꯨ ꯀꯥꯏ ꯉ ꯁꯤ
ꯅꯧ ꯅꯕ ꯍꯥꯏꯗ‌ꯣꯔꯛꯄꯅ‌ꯦ ꯀꯥꯗ
ꯁꯤ ꯃꯪ ꯅꯨꯡꯉꯥꯏꯗꯧꯔꯤ ꯑꯩꯁꯦ ꯀꯥꯏꯅꯣ ꯉꯔꯥꯡꯁꯨ ꯐꯖꯅ ꯇꯨꯝꯃꯦ ꯑꯩꯗꯣ
ꯅꯨꯡꯉꯥꯏꯔꯦ ꯂꯣꯏꯔꯦ ꯀꯩꯇꯧꯔꯒꯦ
ꯎꯝ ꯑꯁ ꯑꯩ ꯉꯔꯥꯡꯗ ꯇꯨꯝꯕ ꯅꯨꯡꯉꯥꯏꯃꯅꯤ ꯃꯤ ꯊꯣꯡ ꯊꯤꯜꯂꯁꯨ ꯁꯨꯡꯍꯥꯡ ꯍꯥꯡꯕꯤꯗꯕꯅꯤꯅꯦ ꯕꯔꯣꯗ ꯍꯩꯒꯠꯂꯦ ꯑꯗꯨꯒ
ꯃꯇꯝꯅ ꯄꯨꯔꯛꯄ ꯍꯥꯏꯕꯗꯨꯅꯤ
ꯎꯝ ꯋꯥꯔꯗꯦꯟ ꯑꯣꯏꯔꯝꯕꯩ ꯃꯣꯏ ꯉꯁꯤ ꯑꯌꯨꯛꯇ ꯃꯣꯏ ꯉꯁꯤ ꯀꯩ ꯍꯥꯏꯁꯦ ꯗ꯭ꯔꯤꯜ ꯑꯃ ꯀꯩꯅꯣ ꯇꯧꯅꯤꯡꯉꯥꯏ ꯍꯥꯏꯅ ꯇꯝꯅꯤꯡꯉꯥꯏ ꯀ ꯍꯥꯏꯅ ꯀꯧꯕꯅꯦꯕ ꯒ꯭ꯔꯨꯞꯇ
ꯎꯝ
ꯑꯗꯨ ꯀꯧꯕ ꯂꯥꯛꯄ ꯃꯥꯜꯂꯦ ꯃꯥ ꯊꯣꯡ ꯑꯗꯨꯝ ꯊꯤꯟꯕ ꯂꯥꯛꯄ ꯍꯥꯡꯕꯤꯗꯕꯅꯦ ꯋꯥꯔꯗ‌ꯦꯟ ꯑꯣꯏꯒꯦꯔ ꯑꯃ ꯑꯣꯏꯒꯦꯔ
ꯇꯨꯝꯊ‌ꯣꯛꯑꯣ ꯄ‌ꯦꯟꯅ ꯇꯨꯝ
ꯃꯂꯣ ꯐꯖꯅꯁꯨ ꯇꯨꯝꯕꯅꯦ ꯉꯁꯤꯗꯤ ꯇꯨꯝꯕꯅꯨꯡꯉ ꯅꯨꯡꯉꯥꯏꯃꯟꯗꯕꯒꯤ ꯅꯨꯡꯉꯥꯏꯃꯟꯗꯈꯤ ꯍꯥꯏꯕ ꯍ
ꯄꯥꯡꯒꯜ ꯄꯥꯡꯒꯜꯅ ꯄꯥꯡꯒꯜꯒꯤ ꯄꯥꯡꯒꯜꯅ ꯉꯥꯡꯕ ꯃꯥꯜꯂꯦ ꯍꯥꯏꯕꯒꯤ
ꯀꯩꯅꯣ ꯅꯪꯅ ꯍꯥꯏꯅꯤꯡ ꯉꯤꯁꯤ
ꯍꯥꯏꯗꯤ ꯄꯥꯡꯒꯜꯅ ꯃꯩꯇꯩꯂꯣꯟ ꯉꯥꯡꯕ ꯃꯥꯜꯂꯦ ꯍꯥꯏꯕꯤꯒꯤꯔꯕ ꯐꯖꯅ ꯇꯨꯝꯊꯣꯛꯀꯦ ꯍꯥꯏꯗꯣ
ꯅꯠꯇꯦꯍꯦ ꯅꯪꯁꯨ ꯑꯩꯁꯦ ꯐꯖꯅ ꯅꯣꯛꯈ꯭ꯔꯦꯕ ꯑꯗꯨꯒꯤ ꯑꯁ ꯀꯩꯅꯣ ꯍꯪꯒꯦ ꯇꯔꯝꯕꯅꯦ ꯕꯣꯜ ꯌꯦꯡꯕ꯭ꯔꯥ
ꯍꯣꯏꯗ ꯑꯗꯨꯝ ꯌꯦꯡꯉꯤꯗ
ꯀꯅꯥ ꯁꯄꯣꯔꯠ ꯇꯧꯔꯤꯅꯣ ꯍꯧꯖꯤꯛ ꯉꯥꯏꯈꯣ ꯉꯥꯏꯈꯣ ꯉꯥꯏꯈꯣ ꯉꯥꯏꯈꯣꯕ
ꯍꯣꯢꯅꯦ ꯍꯥꯏꯔꯣꯅꯦ
ꯍꯧꯖꯤꯛꯁꯦ ꯏꯕꯥꯅꯤ ꯑꯣꯄꯣꯅꯦꯟ ꯇꯥꯔꯕ ꯍꯧꯖꯤꯛ ꯗꯤꯕꯦꯠ ꯇꯧꯗꯣꯏꯅꯦ ꯑꯩ
ꯇꯧꯅꯁꯤ ꯀꯩꯅ‌ꯣ
ꯑ ꯀꯅꯥ ꯑꯣꯏꯒꯦ ꯍꯥꯏꯔꯣ ꯃꯥꯟꯅꯔꯝꯃꯗꯤ ꯀꯩꯁꯨ ꯍꯥꯏꯔꯣꯏꯁꯦ
ꯑꯩꯔꯣ ꯑꯩꯕꯨꯗꯤ ꯑꯩꯅ ꯌꯥꯝ ꯄꯥꯝꯖꯕꯕꯨꯗꯤ ꯂꯩꯗꯤ ꯂꯩꯍꯧꯈ꯭ꯔꯦ
ꯑꯁ ꯑꯗꯨꯗꯤ ꯀꯅꯥꯅ‌ꯣ ꯑꯝꯇ ꯍꯥꯏꯔꯣ ꯑ ꯑꯩꯅ ꯑꯩꯅ ꯄꯥꯝꯕ ꯅꯨꯄꯥꯗꯨꯔꯥ ꯑꯅꯤꯗꯤ ꯃꯌꯥꯝ ꯂꯩꯕ ꯑꯅꯤ ꯑꯗꯨꯝ ꯂꯩꯕꯅꯦꯕ ꯃꯤꯁꯤꯡꯁꯦ ꯍꯧꯖꯤꯛ ꯂꯩꯍꯧꯕꯁꯦ ꯑꯗꯨꯒꯤ
ꯀꯩꯅꯣ ꯃꯤ ꯑꯅꯤꯗꯤ ꯂꯣꯏꯅ ꯈꯪꯅꯕ ꯉꯥꯛꯇꯅꯦ ꯀꯩꯅꯣ
ꯅꯠꯇꯦ ꯅꯠꯇꯦ ꯃꯤ ꯑꯃꯁꯨ ꯑꯃ ꯌꯥꯎꯔꯤꯕ ꯃꯤꯅ ꯋꯥꯏ ꯌꯥꯝ ꯄꯥꯝꯖꯕ ꯃꯤ ꯑꯃꯁꯨ
ꯑꯁ ꯌꯥꯎꯋꯦ ꯌꯥꯎꯋꯦ
ꯎꯝ ꯑꯗꯨꯖꯨ ꯅꯪꯒꯤꯁꯦ ꯄꯣꯔꯇꯨꯒꯜ ꯃꯥꯟ ꯑꯁ ꯑꯗꯨꯗꯤ ꯍꯧꯔꯦꯍꯦ ꯑ
ꯀꯥꯔꯤꯔ ꯇꯠ
ꯎꯝ ꯀꯩꯒꯤ ꯄꯥꯝꯕꯅꯣ ꯑꯝꯇ ꯍꯥꯏꯔꯛꯑꯣꯁꯦ ꯅꯪ ꯃꯥꯕꯨ
ꯑꯩꯗꯤ ꯃꯣꯏ ꯑꯦꯇꯤꯇ꯭ꯌꯨꯠꯇꯨ ꯄꯥꯝꯃꯦ
ꯑꯥ ꯄꯥꯒꯤ ꯑꯁ ꯑꯩꯁꯦ ꯊꯤꯊꯤꯅ ꯍꯥꯏꯔꯛꯎꯔꯣ ꯍꯧꯖꯤꯛ
ꯀꯔꯤꯅꯣ ꯊꯤ ꯊꯤꯅ ꯀꯩ ꯍꯥꯏꯗꯣꯏꯅꯣ
ꯃꯉꯣꯟ ꯃꯥꯒꯤ ꯃꯔꯝꯗ ꯍꯥꯏꯕ ꯍꯥꯏꯕ
ꯍꯣꯏ ꯃꯤ ꯑꯣꯏꯕꯅꯤꯅ ꯐꯠꯇꯕꯁꯨ ꯂꯩꯒꯅꯤ ꯐꯕꯁꯨ ꯂꯩꯒꯅꯤ ꯍꯥꯏꯗꯤ ꯃꯥꯁꯦ ꯑꯩꯒꯤ ꯐꯦꯟꯅꯦ ꯑꯩ ꯃꯥ ꯌꯥꯝ ꯄꯥꯝꯖꯩ ꯑꯗꯨꯗꯗꯤ ꯍꯥꯏꯒꯦꯀꯣ ꯑꯗꯨꯒꯨꯝꯕꯗꯤ ꯂꯩꯇꯦꯕ ꯑꯗꯨꯔꯁꯨ ꯑꯩꯅ ꯑꯗꯨꯝ ꯐꯨꯠꯕꯣꯜꯂꯔ ꯃꯔꯛꯇ ꯑꯣ ꯑꯁꯤ ꯐꯩ ꯍꯥꯏꯅ ꯑꯗꯨꯝ ꯑꯩꯉꯣꯟꯗ ꯀꯩꯅꯣ ꯇꯧꯕ ꯑꯗꯨ ꯈꯛꯇꯅꯤꯗ ꯎꯝ
ꯐꯩꯌꯦꯗ ꯑꯗꯨꯗꯤ ꯃꯤ ꯈꯔꯗꯤ ꯇꯨꯃꯤꯟꯅꯀꯣ ꯀꯩ ꯍꯥꯏꯁꯦꯔ ꯇꯨꯃꯤꯟꯅ ꯀꯩ ꯍꯥꯏꯔꯁꯨ ꯑꯗꯨꯝ ꯄꯥꯝꯃꯗꯤ ꯎꯝ ꯀꯩ ꯍꯥꯏꯁꯦꯔ ꯄꯥꯝꯃꯦ ꯍꯥꯏꯅ ꯂꯩꯔꯗꯤ ꯐꯩꯕ ꯃꯤꯁꯤꯡꯁꯦ ꯁꯦꯡ ꯑꯌꯥꯝꯕꯁꯦ ꯅꯨꯄꯤꯈꯣꯏꯅꯤꯀꯣ ꯍꯧꯖꯤꯛ ꯍꯟꯗꯛ ꯈꯛꯇ ꯑꯗꯨꯝ ꯋꯥꯔꯜ ꯀꯞ ꯃꯇꯝꯗ ꯈꯛꯇ ꯕꯣꯜ ꯌꯦꯡꯉꯒ ꯀꯩ ꯍꯥꯏꯁꯦꯔꯥ ꯏꯁꯇꯦꯇꯁꯇ ꯃꯌꯥꯝ ꯊꯥꯒꯠꯄꯗꯣ ꯀꯩꯁꯨ ꯈꯪꯗ꯭ꯔꯒ
ꯊꯤ ꯊꯤꯅ ꯍꯥꯏꯕꯗꯣ ꯑꯩꯒꯤ ꯀꯩꯅꯣꯗꯁꯨ ꯃꯌꯥꯝ ꯂꯩꯌꯦꯕ ꯍꯟꯗꯛ ꯋꯥꯔꯜ ꯀꯞꯇ ꯈꯛꯇ ꯕꯣꯜ ꯌꯦꯡꯉꯒ ꯌꯥꯝ ꯐꯪꯕꯩ ꯇꯥꯏꯞꯇ ꯃꯌꯥꯝ ꯍꯥꯏꯖꯤꯟꯕꯗ ꯑꯩꯕꯨꯗꯤ ꯑꯩꯕꯨꯗꯤ ꯀꯩꯁꯨ ꯈꯨꯝꯕꯤꯗꯦꯗ ꯑꯗꯨ ꯑꯣꯏꯔꯁꯨ ꯑꯩ ꯋꯥꯈꯜꯗꯗꯤ ꯃꯌꯥꯝ ꯈꯟꯈ꯭ꯔꯕꯅꯦꯕ ꯑꯗꯨ ꯈꯣꯏꯒꯤꯁꯨ
ꯈꯪꯍꯩꯗꯕ ꯃꯌꯥꯝꯁꯦ ꯈꯪꯉꯝꯃꯅꯤ
ꯎꯝ ꯃꯣꯏ ꯀꯩ ꯍꯥꯏꯁꯔꯦ ꯕ ꯀꯞ ꯃꯇꯝꯗ ꯈꯛꯇ ꯕꯣꯜ ꯌꯦꯡꯉꯒ ꯃꯤꯉꯣꯟꯗ ꯑꯗꯨꯝ ꯇꯨꯃꯤꯟꯅ ꯁꯞꯄꯣꯔꯠ ꯇꯧꯔꯗꯤ ꯇꯧꯕꯅ ꯑꯃꯅꯤꯗꯅ
ꯎꯝ
ꯑꯗꯨ ꯅꯠꯇꯅ ꯑꯥꯏꯁ ꯁꯇꯦ ꯇꯁꯇ ꯃꯌꯥꯝ ꯑꯌꯥꯝ ꯍꯥꯏꯖꯟꯕꯗꯣ ꯍꯥꯏ ꯑꯩꯒꯤꯗꯁꯨ ꯃꯌꯥꯝ ꯂꯩꯕ ꯑꯗꯨꯝ ꯎꯑꯦꯕ ꯑꯩꯗꯤ ꯀꯩꯁꯨꯕꯨꯗꯤ ꯍꯥꯏꯗꯗ ꯑꯗꯨ ꯑꯣꯏꯔꯁꯨ ꯑꯩꯗꯤ ꯐꯖꯅ ꯊꯤ ꯊꯤꯅ ꯈꯟꯕꯤꯈ꯭ꯔꯕꯅꯦꯕ ꯃꯣꯏꯕꯨꯁꯨ ꯎꯝ
ꯕꯣꯜꯗꯤ ꯌꯦꯡꯉꯛꯇꯦ ꯑꯗꯣ ꯋꯥꯔꯜ ꯀꯞꯇꯗꯤ ꯑꯗꯨꯝ ꯌꯦꯡꯉꯦ
ꯑꯥ ꯑꯗꯨ ꯑꯗꯨꯃꯥꯏꯅ ꯇꯧꯔꯗꯤ ꯑꯗꯨꯃꯥꯏꯅ ꯌꯦꯡꯔꯛꯇꯕ ꯑꯩꯈꯣꯏꯗꯤ ꯀꯩ ꯍꯥꯏꯔꯁꯤꯦ ꯇꯨꯃꯤꯟꯅ ꯃꯤ ꯑꯃꯈꯛꯇ ꯁꯞꯄꯣꯔꯠ ꯇꯧꯔꯒ ꯇꯨꯃꯤꯟꯅ ꯂꯩꯕꯗꯤ ꯐꯩꯗꯅ
ꯑꯩꯗꯤ ꯃꯤ ꯑꯃꯗꯁꯨ ꯑꯃꯅ ꯑꯃꯅ ꯁꯞꯄꯣꯔꯠ ꯇꯧꯕꯁꯨ ꯂꯩꯇꯦꯗ ꯑꯁꯤ ꯉꯝꯁꯅꯨ ꯍꯥꯏꯕꯁꯨ ꯂꯩꯇꯦ ꯑꯗꯨ ꯑꯣꯏꯔꯁꯨ ꯑꯗꯨꯝ ꯌꯦꯡꯕꯗ ꯄꯥꯝꯖꯕ ꯍꯥꯏ ꯇꯥꯔꯦ ꯑꯗꯨ ꯈꯛꯇꯅꯤꯗ
ꯑꯥ ꯑꯩꯗꯤꯀꯣ ꯃꯤ ꯊꯦꯡꯅꯕꯁꯦ ꯀꯩ ꯍꯥꯏꯈ꯭ꯔꯦ ꯃꯣꯏꯗꯣ ꯀꯩꯁꯨ ꯈꯪꯗ꯭ꯔꯒ ꯊꯤ ꯊꯤꯅ ꯍꯥꯏꯔꯛꯄ ꯃꯣꯏꯗ
ꯎꯝ
ꯑꯗꯨꯒꯤ ꯑꯩꯗꯣ ꯄꯟꯕ ꯑꯗꯨ ꯑꯩꯈꯣꯏꯗꯤ ꯇꯨꯃꯤꯟꯅ ꯄꯥꯝꯃꯗꯤ ꯇꯨꯃꯤꯟꯅ ꯂꯩꯕꯗꯣ ꯐꯩꯗꯅ
ꯇꯥꯁꯤꯟꯗꯕꯤꯗ ꯑꯗꯨꯝ ꯂꯩꯌꯨ ꯀꯩꯅꯣ
ꯑꯩꯗ ꯑꯗꯨꯝ ꯎꯕꯒꯤ ꯑꯁ ꯄꯜꯂꯅꯤ ꯑꯩꯗꯤ ꯑꯩꯕꯨꯗꯤ ꯀꯩꯁꯨ ꯍꯥꯏꯗꯤꯀꯣ ꯑꯩꯁꯨ ꯑꯩꯒꯤ ꯑꯩꯒꯤ ꯀꯩ ꯍꯥꯏꯁꯦ ꯄꯥꯝꯕ ꯑꯃ ꯂꯩꯕ ꯑ ꯑꯩ ꯑꯩꯗꯤ ꯃꯦꯁꯤ ꯄꯥꯝꯃꯤꯕ ꯑꯩꯩꯗꯤ ꯑꯗꯨꯕꯨ ꯑꯩꯗꯤ ꯀꯩ ꯍꯥꯏꯁꯤꯔꯥ ꯈꯪꯗ꯭ꯔꯤꯗ ꯑꯁ ꯃꯥꯥꯁꯦ ꯃꯣꯏ ꯇꯤꯝꯁꯦ ꯈꯔꯗꯤ ꯋꯥꯏꯅꯦ
ꯆꯥꯟꯁꯇꯤ ꯌꯥꯝ ꯐꯪꯒꯜꯂꯦ ꯑꯗꯣ
ꯑꯥ ꯑꯥ
ꯑꯗꯨꯕꯨ ꯂꯥꯛꯂꯗꯤ ꯂꯩꯕꯖꯥꯠꯅꯤꯗ ꯃꯣꯏꯁꯦ ꯕ꯭ꯔꯦꯛ ꯕ꯭ꯔꯦꯛ ꯃꯇꯨꯡꯗ ꯑꯗꯨꯝ ꯆꯠꯂꯦꯕ ꯕ꯭ꯔꯦꯛ ꯃꯃꯥꯡꯗꯤ ꯄꯥꯛꯁꯟꯗꯦꯕ
ꯎꯝ ꯎꯝ ꯃꯣꯏꯁꯦ ꯂꯥꯁ ꯃꯤꯅꯤꯠꯇ ꯈꯛꯇ ꯃꯣꯏꯁꯦ ꯃꯣꯏ ꯐꯦꯟꯕꯗꯤ ꯊꯤ ꯋꯥꯍꯜꯂꯍꯦ ꯃꯣꯏꯁꯨ
ꯐ ꯋꯥꯍꯜꯂ ꯑꯗꯨꯝ ꯃꯥꯁꯨ ꯄꯥꯝꯃꯦ ꯑꯗꯨꯝ ꯅꯨꯡꯉꯥꯏꯌꯦ
ꯑꯩꯗꯨ ꯀꯣ ꯅꯍꯥꯟꯗꯣ ꯑꯁ ꯃꯣꯏ ꯑꯃꯨꯛ ꯉꯝꯔꯣꯏꯗꯕ ꯃꯥꯜꯂꯒ ꯑꯃꯨꯛ ꯒꯣ ꯆꯟꯕ ꯍꯧꯕꯗꯣ ꯑꯩꯁꯦ ꯍꯔꯥꯎꯃꯟꯗꯅ ꯀꯞ ꯄꯣ ꯀꯞꯅꯤꯡꯉꯕꯅꯤꯅꯦ
ꯁꯤꯗ ꯏꯃꯥꯟꯅꯕꯤꯁꯨ ꯑꯃ ꯂꯩꯔꯤꯌꯦ ꯃꯃꯤ ꯃꯃꯤ ꯃꯃꯤ ꯏ ꯅꯣ ꯅꯣ ꯇꯧꯔ ꯑꯗꯨ
ꯑ ꯎꯝ ꯑꯩꯗꯣ ꯅꯍꯥꯟꯗ ꯑꯁꯦꯡꯕ ꯍꯔꯥꯎꯃꯟꯗꯩ ꯀꯞꯄꯥꯎ ꯀꯞꯅꯤꯡꯉꯕꯅꯤꯅꯦ
ꯀꯔꯤꯅꯣꯍꯦ ꯏꯃꯥꯟꯅꯕ ꯑꯃ ꯂꯩꯌꯦꯦ ꯃꯥꯁꯨ ꯑꯩꯈꯣꯏꯒ ꯊꯕꯛ ꯇꯧꯃꯤꯟꯅꯕ ꯑꯗꯣ ꯃꯥꯁꯦ ꯑꯩꯉꯣꯟꯗ ꯇꯦꯛꯁ ꯊꯥꯔꯛꯑꯦꯕ ꯕꯣꯜ ꯌꯦꯡꯕ ꯂꯥꯛꯑꯣꯅ ꯃꯥꯁꯨ ꯁꯤꯗ ꯂꯩꯕꯒꯤꯦ ꯀꯔꯤꯅꯣ ꯑꯩꯗꯤ ꯊꯕꯛ ꯁꯨꯒꯅꯤ ꯍꯥꯏꯕ ꯃꯥꯅ ꯂꯤꯐ ꯂ ꯑꯣ ꯍꯥꯏꯌꯦ
ꯑ
ꯃꯥꯗꯤ ꯂꯤꯞ ꯂꯧꯥꯎꯔꯒ ꯕꯦꯁꯤ ꯁꯥꯟꯅꯕꯒꯤ ꯎꯝ ꯌꯦꯡꯕꯅꯦꯍꯦ ꯄꯥꯔꯇꯤ ꯇꯧꯈꯥꯏꯔꯒ
ꯑꯁ ꯁꯤ ꯅꯨꯡꯉꯥꯏꯕ ꯍꯩꯅꯦ ꯑꯗꯨꯃꯥꯏꯅ ꯇꯧꯒꯅꯦꯕ ꯅꯩꯗ ꯀꯩ
ꯃꯥꯅꯦ ꯐꯥꯏꯅꯦꯜ ꯅꯨꯃꯤꯠꯇꯁꯨ ꯃꯥꯗꯤ ꯑꯣꯐ ꯂꯥꯎꯅꯤ ꯌꯥꯏꯌꯦ ꯑꯗꯨ ꯑ ꯅꯨꯃꯤꯠꯁꯤ ꯀꯔꯗꯗꯤ ꯀꯃꯥꯏꯅ ꯇꯧꯗꯣꯏꯅꯣ ꯍꯥꯏꯕ ꯅꯪꯒꯤ ꯃꯤꯠꯁꯤ ꯀꯥꯔꯗꯗꯤ ꯀꯥꯞꯄꯒ ꯂꯩꯅꯤ
ꯔ ꯀ꯭ꯔ ꯃꯤꯁꯤꯡꯁꯦ ꯁꯨꯕꯣ ꯑꯃ ꯑꯁ ꯁꯤ ꯋꯥ ꯀꯞ ꯑꯣꯏꯔꯤꯁꯦ ꯃꯤꯁꯦ ꯏꯪ ꯆꯤꯛꯈ꯭ꯔꯅꯤꯅꯦ ꯑꯃꯨꯛ ꯕꯔꯤꯡꯁꯨꯨꯕ ꯋꯥꯔꯅꯤꯡꯅꯦꯦ
ꯃꯤꯅ ꯕꯣꯜ ꯁꯥꯟꯅꯔꯒ ꯑꯩꯈꯣꯏꯅ ꯒꯤꯐ ꯂꯧꯔꯒ ꯌꯦꯡꯕ ꯑꯁ ꯇꯗꯒꯤꯍꯦ
ꯑꯩꯁ ꯅꯪꯁꯦ ꯀꯌꯥ ꯀꯩꯅꯣ ꯐꯨꯠꯕꯣꯜꯒꯤ ꯐꯦꯟꯁ ꯅꯠꯇꯕꯩꯅꯦꯗ
ꯎꯝ ꯑꯗꯨꯕꯨꯗꯤ ꯍꯥꯏꯗꯤ ꯑꯗꯒꯤ ꯐ꯭ꯂꯧꯗꯁꯨ ꯌꯦꯡꯕ ꯌꯥꯏꯑꯕ ꯑꯗꯨꯝ ꯑꯩꯈꯣꯏꯒꯤ ꯋꯥꯟ ꯑꯦꯟ ꯍꯥꯐ ꯑꯋꯥꯋꯔꯁ ꯕ꯭ꯔꯦꯛ ꯂꯧꯕ ꯌꯥꯏꯕꯀꯣ
ꯑꯣ
ꯐ꯭ꯔꯦꯛꯇꯤ ꯑꯗꯨꯝ ꯂꯧꯕ ꯌꯥꯏꯑ ꯂꯧꯅꯤꯡꯅꯤꯡꯕ ꯃꯇꯝꯗ ꯑꯗꯨꯝ ꯂꯧꯕ ꯌꯥꯏꯌꯦ ꯑꯩꯁꯦ ꯇꯨꯝꯕꯁꯦ ꯄꯨꯡ ꯑꯩ ꯐꯥꯏꯚ ꯊꯥꯔꯇꯤꯗꯅꯦ ꯑꯗꯨ ꯄꯨꯡ ꯑꯃ ꯑꯅꯤꯗ ꯑꯗꯨꯝ ꯇꯨꯝꯃꯦꯕ
ꯑꯣ
ꯑꯩꯅ ꯇꯧꯅꯤꯡꯕ ꯃꯇꯝꯗ ꯑꯗꯨꯝ ꯇꯧꯕ ꯌꯥꯏ ꯀꯩꯁꯨ ꯀꯥꯏꯗꯦꯕ
ꯑꯣ ꯑꯗꯨꯗꯣ
ꯑꯣꯐ ꯂꯣꯛꯗꯁꯨ ꯌꯥꯏꯅ ꯑꯗꯨꯗꯤ
ꯀꯩ ꯍꯥꯏꯁꯦ ꯌꯨꯝꯗ ꯍ ꯃꯤ ꯈꯔ ꯌꯥꯝꯅ ꯄꯨꯟꯅ ꯌꯦꯡꯉꯒ ꯀꯩꯅꯣ ꯇꯧꯕꯗꯤ ꯈꯔ ꯅꯨꯡꯉꯥꯏꯗꯨꯅ ꯂꯥꯎꯁꯨ ꯂꯥꯎꯕ ꯆꯥꯅꯤꯡ ꯆꯥꯅꯤꯡꯕꯁꯨ ꯇꯧꯕ ꯀꯃꯥꯏꯅ ꯇꯧꯕꯅꯤ ꯒꯣ ꯆꯠꯂꯒ ꯇꯨꯃꯤꯟꯅ ꯃꯅꯨꯡꯗ ꯀꯩꯅꯣ ꯇꯧꯔ ꯂꯩꯕꯗꯤ ꯅꯨꯡꯉꯥꯏ
ꯅꯠꯇꯦ ꯕ꯭ꯔꯦꯛ ꯂꯧꯔꯒ ꯌꯦꯡꯕ ꯌꯥꯏꯕ ꯕꯣꯜ ꯁꯥꯟꯅꯕꯗ ꯄꯨꯡ ꯑꯃꯒꯨꯝꯕ ꯈꯛꯇꯅꯤꯅ
ꯑ
ꯑꯩꯈꯣꯏꯁꯨ ꯋꯥꯟ ꯑꯦꯟ ꯍꯥꯐ ꯑꯋꯥꯔꯁ ꯕ꯭ꯔꯦꯛ ꯇꯧꯕ ꯌꯥꯏꯕ ꯅꯠꯇ꯭ꯔꯒ ꯄꯨꯡ ꯑꯅꯤ ꯑꯍꯨꯝꯁꯨ ꯑꯗꯨꯝ ꯂꯧꯕ ꯌꯥꯏꯕ ꯀꯩꯁꯨ ꯀꯥꯏꯗꯦꯕ
ꯑꯣ
ꯍꯦꯟꯖꯤꯟꯕ ꯈꯔꯥꯎ ꯌꯥꯎꯋꯤ
ꯀꯔꯤꯕ
ꯍꯦꯟꯖꯤꯦꯟꯕ ꯀ꯭ꯔ ꯌꯥꯕꯅꯤ
ꯍꯃꯤꯟꯕꯈꯩ ꯌꯥꯎꯋꯦ
ꯑꯥ
ꯀꯅꯥꯔꯕ
ꯃꯣꯏꯅꯤꯅꯦ ꯑꯣꯐ ꯂꯔ ꯀꯣꯕ ꯀꯥꯡꯕꯨ
ꯑꯣ ꯎꯝ ꯄꯥꯏ ꯇꯥꯏꯦ